ꯍꯜꯂꯣ
ꯍꯜꯂꯣ
ꯆꯥꯛ ꯆꯥꯔꯕꯣ
ꯆꯥꯔꯦ ꯅꯪꯗꯤ ꯆꯥꯗ꯭ꯔꯤꯕ꯭ꯔꯣ
ꯆꯥꯕꯈꯛ ꯂꯣꯏꯔꯤ ꯍꯧꯖꯤꯛ꯫
ꯑꯣ ꯀꯩ ꯏꯟꯖꯥꯡ ꯆꯔꯤꯅꯣ
ꯉꯁꯤꯁꯦ ꯑꯁ ꯑꯩ ꯍꯥꯏꯕ ꯍꯩꯇꯦꯅꯦ꯫ ꯕ꯭ꯔꯤꯟꯖꯜ ꯑꯈꯥꯕꯗꯣ꯫
ꯍꯣꯏ
ꯖꯨꯠ ꯆꯥꯏꯌꯦ
ꯕꯤꯇꯔ ꯕꯤꯟꯖꯔ꯫
ꯎꯝ ꯑꯗꯨ ꯑꯗꯨꯝ ꯍꯥꯏꯕ ꯌꯥꯔꯅꯤ꯫
ꯍꯣꯏ ꯅꯪ ꯄꯨꯡ ꯀꯌꯥꯗ ꯍꯜꯂꯛꯄ꯭ꯔꯣ꯫
ꯎꯝ ꯃꯔꯤ ꯃꯈꯥꯏ ꯈꯔ ꯍꯦꯜꯂꯦ꯫
ꯃꯔꯤ ꯃꯈꯥꯏ ꯍꯜꯂꯛꯑꯒ ꯀꯨꯔꯤ ꯀꯨꯔꯤ ꯇꯧꯕ
ꯑꯩꯔꯥ
ꯑꯧ꯫
ꯊꯕꯛ ꯁꯨꯏꯅ ꯆꯥꯛ ꯏꯟꯖꯥꯡ ꯊꯣꯡꯉꯦ꯫
ꯑꯣ꯫ ꯌꯥꯝ ꯐꯩꯅꯦ꯫
ꯅꯪꯗꯤ
ꯑꯩꯁꯨ ꯍꯜꯂꯛꯔꯒ ꯑꯗꯨꯝ ꯀꯔꯤ ꯀꯔꯤ ꯇꯧꯕꯗ ꯑꯗꯨꯝ ꯃꯝꯒ꯭ꯔꯦ꯫
ꯎꯝ꯫
ꯑ ꯑꯗ ꯆꯥꯛ ꯆꯥꯔꯒꯥ ꯍꯧꯖꯤꯠ ꯀꯩꯅꯣꯗ ꯂꯩꯀꯥꯏꯗ ꯂꯩꯔꯤ꯫
ꯑꯣ ꯀꯩ ꯌꯦꯟꯖꯥꯡ ꯆꯥꯒꯦ
ꯉꯁꯤꯗꯤ ꯑ ꯉꯥ ꯆꯥꯏꯌꯦ꯫
ꯍꯥꯎꯕ ꯈꯛꯇꯪ ꯆꯥꯏꯅꯦ ꯅꯪꯗꯤ꯫
ꯈꯪꯗꯦ ꯑ ꯏꯌꯥꯝꯕ ꯏꯌꯥꯝꯕꯈꯣꯏ ꯀꯩꯅꯣ ꯆꯠꯄ ꯃꯣꯏ ꯕꯖꯥꯔ ꯆꯠꯄ꯫
ꯎꯝ ꯎꯝ꯫
ꯃꯣꯏꯅ ꯂꯩꯔꯛꯄ
ꯅꯨꯡꯉꯥꯏ ꯅꯨꯡꯉꯥꯏ꯫
ꯑꯄꯤꯁ ꯄꯤꯁ ꯃꯔꯤꯔ ꯃꯉꯥꯔ ꯁꯨꯔꯝꯅꯤ ꯉꯥꯗꯣ꯫
ꯎꯝ
ꯊꯣꯡꯕꯒꯤ ꯑꯗꯨꯝ ꯍꯥꯎꯋꯦ꯫
ꯎꯝ ꯎꯝ ꯎꯝ ꯎꯝ ꯍꯥꯎꯕꯅꯦ ꯍꯥꯎꯕꯅꯦ꯫
ꯎꯝ ꯀꯩꯅꯣꯒ ꯊꯣꯡꯕꯅꯦ ꯑ ꯀꯔꯤ ꯍꯥꯏꯕꯔ ꯃꯪꯒꯟ ꯃꯪꯒꯟ
ꯑꯣ ꯍꯋꯥꯏꯊ꯭ꯔꯥꯛ
ꯍꯋꯥꯏ ꯊꯔꯥꯛ ꯍꯋꯥꯏ ꯊꯔꯥꯛꯀ
ꯑꯥ ꯑꯥ ꯑꯥ ꯑꯩꯗꯤ ꯀꯩꯅꯣꯝꯃꯒ ꯊꯣꯝꯕꯁꯨ ꯍꯥꯎꯋꯏꯅꯦ
ꯀꯔꯤ
ꯎꯁꯣꯏ ꯕꯦꯝꯕꯨꯁꯨꯠꯇꯣ꯫
ꯑꯣ ꯍꯣꯏꯅꯦ ꯑꯗꯨ ꯍꯥꯞ ꯑꯗꯨꯁꯨ ꯍꯥꯞꯄꯦ ꯉꯁꯥꯏ꯫ ꯌꯥꯝ ꯍꯥꯎꯈꯔꯦ ꯐ꯭ꯔꯦꯁ ꯑ ꯐ꯭ꯔꯦꯁꯇꯤ ꯅꯠꯇꯦꯕꯀꯣ ꯑꯀꯪꯕꯗꯣ ꯑꯗꯨ ꯑꯗꯨ ꯑꯣꯏꯅ ꯍꯥꯞꯄꯦ ꯌꯥꯝ ꯍꯥꯎꯅ ꯆꯥꯈꯤ
ꯎꯝ ꯉꯥꯎꯕꯅꯦ꯫
ꯍꯧꯖꯤꯛ ꯀꯃꯥꯏꯅ꯫ ꯇꯨꯝꯍꯟꯁꯤꯔꯥ ꯍꯥꯏꯅ ꯈꯜꯂ ꯂꯩꯌꯦ
ꯎꯝ
ꯍꯖꯃꯣꯂꯥ ꯆꯥꯎ ꯍꯖꯃꯣꯂꯥ꯫
ꯎꯝ ꯍꯖꯃꯣꯂꯥ ꯆꯥ ꯗꯨꯀꯥꯟ ꯂꯣꯏꯅ ꯊꯤꯡꯉꯤ
ꯑꯣ ꯉꯥꯁꯤꯒꯤ ꯕꯣꯜ ꯌꯦꯡꯉꯣꯏ
ꯌꯦꯡꯒꯅꯤꯌꯦ ꯅꯪꯗꯤ꯫
ꯌꯦꯡꯉꯣꯏ ꯍꯌꯦꯡ ꯑꯩ ꯃꯣꯔꯅꯤꯡ ꯇꯥꯏ
ꯅꯌꯦꯡ ꯄꯨꯡ ꯀꯌꯥꯗ ꯆꯠꯀꯗꯕ ꯈꯩ ꯍꯥꯏꯗꯨꯅꯣ
ꯁꯦꯚꯦꯟ ꯅꯪꯅꯕ
ꯑꯣ ꯏꯃꯥꯟꯅꯕꯅ ꯄꯨꯛ ꯐꯩ ꯍꯥꯏꯌꯦ
ꯍꯥ
ꯃꯥꯟꯅꯕꯗ ꯅꯪꯖꯦ ꯌꯥꯝ ꯌꯥꯝ ꯃꯕꯨꯛ ꯐꯩꯌꯦ ꯍꯥꯏꯌꯦ꯫
ꯑꯦ
ꯈꯟꯗꯦ ꯋꯥ ꯉꯥꯡꯕꯖꯦ ꯋꯥ ꯉꯥꯡꯕꯖꯦ ꯌꯥꯝꯅ ꯌꯥꯝꯅ ꯆꯝꯃꯦ ꯍꯥꯏꯌꯦ꯫
ꯑꯦꯁ ꯑꯩꯉꯣꯟꯗ ꯄꯔꯁꯅꯦꯜꯒ ꯈꯪꯗꯕꯗꯨꯕꯨ
ꯑꯗꯨꯅꯦ ꯑꯗꯩ ꯅꯪ ꯃꯈꯣꯟ ꯇꯥꯕꯗ ꯑꯗꯨꯝ ꯃꯥꯖꯤ ꯉꯥꯎꯈ꯭ꯔ ꯖꯥꯠꯅꯤ ꯑꯗꯨꯗꯤ
ꯌꯥꯔꯦꯗ꯫
ꯇꯨꯝꯅꯤꯡꯗꯕ꯭ꯔꯣ ꯑꯌꯨꯛ ꯄꯨꯡ ꯀꯌꯥꯗ ꯍꯧꯒꯠꯄ꯫
ꯑꯨꯝ ꯉꯥꯁꯤꯔꯥ
ꯑꯥꯎ
ꯉꯥꯁꯤꯁꯦ ꯄꯨꯡ ꯁꯤꯛꯁ꯫ ꯁꯤꯛꯁ ꯇ ꯍꯧꯒꯠꯂꯦ ꯈꯔ ꯊꯦꯡ ꯌꯦꯡ ꯉꯁꯤ ꯑꯩ ꯑꯦꯂꯥꯔꯝꯗꯣ ꯐꯥꯏꯕ ꯊꯥꯔꯇꯤꯗ ꯊꯝꯕꯗꯣ꯫
ꯍꯣꯏ꯫
ꯑꯩ ꯇꯥꯍꯧꯔꯦꯕ ꯇꯨꯝꯕꯗꯣ
ꯑꯣ ꯑꯩꯗꯤ ꯑꯩꯗꯤ ꯑꯩꯗꯤ ꯑꯩꯠ ꯊꯥꯔꯇꯤꯗ ꯍꯧꯒꯠꯂꯦ
ꯑꯣꯥ
ꯑꯔꯥꯡꯕꯣꯜ ꯌꯦꯡꯕꯒꯤ ꯋꯥꯃꯟꯕꯒꯤ
ꯑꯩꯗꯤ ꯌꯦꯡꯗꯦꯗ꯫
ꯍꯌꯦꯡꯗꯤ ꯅꯨꯡꯊꯤꯟ ꯆꯨꯞꯄ ꯑꯃ ꯇꯨꯝꯒꯅꯤ꯫
ꯎꯝ ꯉꯁꯤ ꯄꯨꯡ ꯀꯌꯥꯗ ꯂꯩꯕ꯭ꯔꯥ꯫
ꯕꯥꯔꯣ ꯃꯈꯥꯏ ꯫
ꯑꯣ ꯕꯣꯔꯣ ꯃꯈꯥꯏ ꯀꯅꯥ ꯀꯅꯥ ꯁꯅꯥꯒꯦꯔ
ꯉꯁꯤꯁꯦ ꯏꯁꯄꯦꯟꯒ ꯎꯝ ꯃꯣꯔꯣꯀꯣ ꯁꯄꯦꯟꯒ ꯃꯦꯛ ꯕꯦꯜꯖꯤꯌꯝ
ꯑꯣ ꯑꯣ ꯁ꯭ꯄꯦꯟꯒ ꯕꯦꯜꯖꯤꯌꯝ ꯀꯣ꯫
ꯑꯥ ꯅꯪ ꯀꯅꯥꯉꯣꯟꯗ ꯂꯩꯕ꯭ꯔꯣ
ꯑꯩꯗꯤ ꯁꯄꯣꯔꯠ ꯇꯧꯗꯦꯗ꯫
ꯑꯩ ꯁꯞꯄꯣꯔꯠꯇꯤ ꯑꯅꯤ ꯂꯩꯔꯤ ꯏꯁꯄꯦꯟꯒ ꯏꯪꯂꯦꯟ ꯂꯩꯔꯤ ꯑꯩꯒꯤꯁꯨ꯫
ꯑꯣ ꯗꯦꯚꯠ ꯕꯦꯛꯈꯝ ꯕꯦꯛꯈꯝ ꯅꯍꯥꯟ ꯅꯍꯥꯟ ꯇꯅꯥꯕꯗꯣ ꯌꯥꯎꯗꯦ ꯍꯧꯖꯤꯛ ꯍꯟꯗꯛꯀꯥꯟꯗꯤ ꯌꯥꯎꯗꯦ ꯑꯗꯣ ꯃꯥꯒꯤ ꯀꯩꯅꯣ ꯅꯠꯇꯔꯣ ꯗꯨꯗꯣ꯫
ꯑ ꯍꯦꯔꯤ ꯀꯦꯟ꯫
ꯍꯣꯏ
ꯃꯥꯏ ꯌꯥꯎꯕꯒꯤ
ꯑ ꯅꯪ ꯑꯥꯔꯖꯦꯟꯇꯤꯅꯥꯗ ꯁꯞꯄꯣꯔꯠ ꯇꯧꯗꯦ꯫
ꯑꯩꯗꯣ ꯑꯗꯨ ꯑꯗꯨ ꯑꯅꯤꯗꯣ ꯑꯩꯗꯣ ꯑꯅꯤꯃꯛ ꯇꯧꯗꯦ ꯍꯥꯏꯕꯗꯤ ꯑꯃꯀꯥ ꯑ ꯑꯣ ꯑꯃ ꯑꯃ ꯀꯥꯔꯗꯤ ꯍꯦꯛꯇ ꯌꯥꯔꯦ ꯍꯥꯏꯅ ꯑꯗꯨꯝ ꯂꯩꯈ꯭ꯔꯕꯅꯤꯗ꯫
ꯎꯝꯍꯝ ꯁ꯭ꯄꯦꯟꯁꯦ ꯍꯩꯗꯤ ꯍꯩꯕ꯭ꯔꯥ꯫
ꯄꯦꯟꯁꯦ ꯍꯣꯏ ꯌꯥꯏ ꯌꯥꯝꯃꯥꯜꯂꯈꯣꯏ ꯌꯥꯎꯕꯝꯅꯤꯅ꯫
ꯎꯝ ꯑꯗꯣ ꯀꯩꯅꯣꯗꯤ ꯅꯣꯔꯋꯦꯗꯤ꯫
ꯅꯣꯔꯋꯦꯗꯤ ꯍꯂꯥꯟꯈꫭꯏꯅꯤꯅꯦ ꯑꯗꯨꯝ ꯅꯣꯔꯋꯦꯁꯨ ꯌꯥꯏꯗ꯫
ꯑꯗꯣ ꯃꯣꯏꯁꯦ ꯀꯔꯝꯀꯥꯟꯗ ꯁ꯭ꯅꯥꯒꯦꯔꯥ ꯃꯣꯏꯁꯨ ꯀꯥꯈ꯭ꯔꯕ꯭ꯔꯥ꯫
ꯎꯝ ꯃꯣꯏꯁꯨ ꯀ꯭ꯋꯥꯇꯔ ꯐꯥꯏꯅꯦꯜ ꯆꯪꯈ꯭ꯔꯦ꯫
ꯀꯔꯝꯀꯥꯟꯗ ꯁꯅꯥꯅꯤ ꯃꯣꯏꯅ꯫
ꯃꯣꯏꯅ ꯑ ꯁꯇꯔꯗꯦ ꯁꯇꯔꯗꯦ ꯁꯟꯗꯦ ꯍꯥꯏꯇꯥꯔꯦꯅꯦ ꯁꯟꯗꯦ ꯅꯣꯡꯉꯥꯟꯕꯗꯣ꯫
ꯎꯝ ꯎꯝ꯫
ꯗꯨꯋꯥꯏ ꯁꯅꯥꯒꯅꯤ꯫
ꯑꯩꯗꯤ ꯅꯣꯔꯋꯦꯁꯨ ꯁꯞꯄꯣꯔꯠ ꯇꯧꯋꯦ ꯑꯗꯨꯝ ꯄꯥꯝꯃꯦ꯫
ꯑꯣ꯫
ꯎꯝ ꯀꯩꯅꯣ ꯐ꯭ꯔꯥꯟꯁꯇꯤ ꯐꯖꯅ ꯇꯧꯕ꯭ꯔꯥ ꯁ꯭ꯅꯥꯕ꯭ꯔꯥ꯫
ꯐ꯭ꯔꯥꯟꯁꯗꯤ ꯐꯖꯟ ꯁꯥꯟꯅꯑꯦ ꯕꯥꯄꯦ ꯈꯣꯏꯅ꯫
ꯀꯩꯅꯣ ꯉꯔꯥꯡꯗꯣ ꯃꯣꯔꯣꯛ ꯀꯣꯗꯨ ꯅꯨꯡꯁꯤꯈ꯭ꯔꯦꯗ ꯑꯃꯐꯥꯎ ꯆꯟꯗ꯭ꯔꯣ꯫
ꯑꯝꯐꯥꯎ ꯆꯟꯗꯦ ꯖꯦꯔꯣ ꯖꯦꯔꯣ ꯇꯨ ꯅꯦ꯫
ꯀꯩꯒꯤꯅꯣ꯫
ꯑꯩꯁꯨ ꯉꯔꯥꯡꯗꫭ ꯑꯥ ꯇꯨꯝꯅꯤꯡꯕꯅ ꯇꯨꯝꯅꯤꯡ ꯇꯨꯝꯅꯤꯡꯅ ꯌꯦꯡꯕꯅꯦ꯫ ꯂꯥꯁ ꯐꯥꯎ ꯌꯦꯡꯕ ꯉꯝꯗ꯭ꯔꯦ ꯑꯗꫭꯝ ꯔꯤꯖꯜꯗꯤ ꯇꯨ ꯑ ꯖꯦꯔꯣ ꯇꯨꯗ ꯑꯗꯨꯝ ꯂꯩꯔꯝꯃꯦ꯫
ꯑꯗꯨꯗꯤ ꯃꯣꯔꯣꯛꯀꯣꯁꯦ ꯁ꯭ꯅꯥꯕ ꯍꯩꯇꯕ ꯌꯥꯎꯕ꯭ꯔꯥ ꯅꯠꯇ꯭ꯔꯒ
ꯏꯁ ꯃꯣꯔꯣꯀꯣꯁꯨ ꯑꯗꯨꯝ ꯂꯥꯏꯗꯕꯅꯤ ꯅꯠꯇꯦꯗ꯫ ꯌꯥꯝꯕꯅꯤꯗ ꯃꯣꯏꯁꯨ ꯑꯗꯨ ꯑꯣꯏꯔꯁꯨ ꯐ꯭ꯔꯥꯟꯁꯅ ꯈꯔ ꯑꯉꯥꯡꯗꯣ ꯃ ꯃꯣꯏꯅ ꯈꯔ ꯅꯩꯕꯤꯈ꯭ꯔꯦ꯫
ꯑꯣ ꯃꯤ ꯈꯔꯅ ꯍꯥꯏꯕꯗꯤ ꯃꯣꯔꯣꯀꯣꯁꯨ ꯊꯥꯏꯅ ꯅꯍꯥꯟ ꯋꯥꯏ ꯀꯩꯅꯣꯝꯃ ꯕꯣꯜ ꯋꯥꯔꯜ ꯀꯞꯇꯨꯗꯤ ꯐꯤꯐꯥꯗꯗꯤ ꯐꯖꯅ ꯁ꯭ꯅꯥꯏ ꯍꯥꯏꯌꯦ ꯃꯣꯏꯗꯣ꯫
ꯍꯣꯏ꯫
ꯐꯖꯅ ꯁꯅꯕꯅꯦ ꯑꯗꯣ ꯍꯟꯗꯛꯀꯥꯟꯁꯦ ꯈꯔ ꯌꯥꯗꯦꯅ ꯍꯥꯏꯅꯦ꯫
ꯑꯣ ꯍꯣꯏ ꯑꯗꯨꯃꯥꯏꯅ ꯇꯧꯋꯦ꯫
ꯑꫭ ꯈꯪꯗꯦ ꯀꯔꯤꯒꯤꯔ ꯑꯗꯨꯝ ꯐ꯭ꯔꯥꯟꯁꯈꯣꯏꯅ ꯑꯗꯨꯝ ꯐ꯭ꯔꯥꯟꯁꯇꯤ ꯕꯥꯄꯦꯅꯤꯀꯣ꯫
ꯍꯣꯏ꯫ ꯈꯪꯗꯤ ꯈꯪ ꯈꯪꯗꯤ ꯈꯪꯕ ꯖꯥꯠꯅꯤꯅꯦ꯫
ꯈꯪꯉꯦꯗ ꯕꯥꯄꯦꯅꯦ ꯌꯥꯝꯃꯜꯅꯦ ꯈꯪꯉꯦ ꯈꯪꯉꯦꯗ ꯍꯜ ꯍꯜ ꯍꯜꯂꯦꯟ ꯈꯣꯏꯗꯣ ꯈꯪꯉꯦꯕ꯫
ꯑꯣ ꯍꯣꯏ꯫ ꯅꯪ ꯅꯍꯥꯟꯗꯤ ꯌꯦꯡꯗꯤ ꯌꯦꯡꯂꯝꯕ꯭ꯔꯥ ꯅꯪ ꯎꯝ ꯎꯝ ꯀꯩꯅꯣ ꯔꯥꯎꯟ ꯔꯥꯎꯟ ꯑꫭꯐ ꯊꯥꯔꯇꯤ ꯇꯨ ꯁꯥꯟꯅꯕꯗꯣ꯫
ꯑꯩ ꯀꯣ ꯕꯣꯜꯁ ꯆꯦꯛ ꯌꯦꯡꯗꯦ ꯁꯅꯥꯕ ꯍꯥꯎꯕꯗꯒꯤ ꯑꯁꯦꯡꯕ꯫
ꯎꯝ꯫
ꯑꯩ ꯑꯩ ꯀꯣ ꯈꯪꯕꯁꯦ ꯀꯗꯥꯏꯗꯒꯤꯔ ꯍꯥꯏꯔ ꯏꯁꯇꯦꯇꯁꯇꯒꯤ ꯕꯥꯍꯥꯔꯠ ꯇꯧꯕ꯫
ꯑꯆꯥ꯫
ꯌꯦꯡꯗ꯭ꯔꯁꯨ ꯃꯣꯏꯅ ꯏꯁ꯭ꯇꯦꯇꯁ ꯑꯗꯨ ꯊꯥꯒꯠꯄꯤꯗꯨ ꯎꯋꯦꯅꯥ꯫
ꯑꯣ꯫
ꯑꯗꯨꯗꯒꯤꯗꯤ ꯍꯣꯏ ꯑꯁ ꯐꯦꯟ ꯐꯦꯟꯁꯤꯡꯗꯣ ꯀꯩꯅꯣ
ꯎꯝ꯫
ꯍꯥꯏꯔꯒ ꯑꯗꯨꯗꯒꯤꯗꯤ ꯑꯗꯨꯝ ꯍꯣꯏ ꯌꯥꯝꯅ ꯈꯪꯕꯗꯤ ꯅꯠꯇꯦ ꯑꯗꯨ ꯇꯨꯡ ꯈꯔꯗꯤ ꯈꯪꯉꯦꯕ꯫ ꯃꯣꯏꯅ ꯒꯣꯜ ꯆꯜꯂꯦ ꯑꯞꯗꯦꯠ ꯇꯧꯕꯗꯣ
ꯎꯝ
ꯑꯗꯨ ꯇꯧꯕꯅꯤꯅ
ꯍꯣꯏ꯫
ꯑꯗꯨꯗꯒꯤ ꯈꯪꯉꯦ ꯍꯥꯏꯕꯅꯤꯗ
ꯑꯠꯁꯥ ꯌꯥꯝ ꯐꯩꯅꯦ ꯑꯗꯨꯃꯥꯏꯟ ꯇꯧ ꯑꯗꯨꯃꯥꯏꯟ ꯈꯪꯕꯁꯨ ꯌꯥꯝ ꯐꯩ ꯌꯦꯡꯗ꯭ꯔꯁꯨ ꯑꯩꯈꯣꯏ ꯌꯦꯡꯕꯐꯥꯎ ꯌꯦꯡꯕꯥꯐꯧ ꯑꯗꯨꯃꯥꯏꯅ ꯈꯪꯗꯦ ꯅꯪꯅ ꯍꯥꯏꯔꯛꯄꯈꯣꯏꯗꯣ
ꯅꯠꯇꯦ ꯁ꯭ꯇꯦꯇꯥꯁꯇꯒꯤ ꯈꯪꯕꯅꯤꯗ
ꯑꯣ ꯅꯪꯒꯤꯁꯦ ꯌꯨꯝ ꯌꯨꯝꯗꯒꯤ ꯅꯪ ꯊꯕꯛ ꯃꯐꯝ ꯇꯧ ꯀꯌꯥꯝ ꯂꯥꯞꯄ꯭ꯔꯥ꯫
ꯌꯥꯝ ꯂꯥꯞꯄ ꯅꯠꯇꯦꯗ ꯑꯩꯈꯣꯏ ꯌꯨꯝꯗꯒꯤꯗꯤ ꯈꯔ ꯅꯥꯛꯑꯦꯗꯥ ꯍꯣꯏ ꯈꯣꯡꯅ ꯆꯠꯄ ꯌꯥꯏ꯫ ꯑꯩ ꯌꯨꯝꯗꯒꯤꯗꯤ ꯌꯥꯝ ꯅꯛꯑꯦ ꯇꯦꯟ ꯃꯤꯅꯤꯠꯁꯀꯨꯝꯕ ꯆꯠꯂꯦ
ꯅꯪꯗꯤ ꯂꯥꯏꯕꯛ ꯌꯥꯝ ꯐꯩꯅꯦ ꯑꯗꯨꯗꯤ
ꯍꯣꯏ ꯑꯗꯨꯒꯤ ꯇꯧꯕꯅꯦ
ꯎꯝ ꯍꯥꯥ ꯇꯦꯟꯏꯟꯁ
ꯇꯦꯟ ꯃꯤꯅꯤꯠꯁ ꯍꯥꯏꯕ꯫
ꯑꯣ ꯇꯦꯟ ꯃꯤꯅꯤꯠꯁ ꯇꯦꯟ ꯃꯤꯅꯤꯠꯁꯄꯨꯗꯤ ꯀꯩꯁꯨ ꯀꯥꯏꯗꯦꯗ꯫
ꯍꯣꯏ ꯑꯗꯨꯝ ꯅꯨꯡꯉꯥꯏꯌꯦꯕꯀꯣ ꯋꯥꯛ ꯁꯨꯝ ꯋꯥꯛꯀꯤꯡ ꯗꯤꯁꯇꯦꯟꯁ ꯑꯣꯏꯕꯅꯤꯅ
ꯍꯣꯏ ꯑꯗꯨꯒ ꯅꯪ ꯊꯕꯛ ꯅꯪ ꯊꯕꯛꯀꯤ ꯇꯥꯏꯃꯤꯡꯁꯨ ꯌꯥꯝ ꯅꯨꯡꯉꯥꯏꯌꯦ ꯈꯔꯗꯤ ꯋꯥꯏ ꯈꯔꯗꯤ ꯋꯥꯏꯗ ꯑꯌꯨꯛ ꯈꯔ ꯉꯟꯃꯜꯂꯦꯕ꯫
ꯍꯣꯏ ꯃꯣꯔꯅꯤꯡ ꯑꯣꯏꯕꯅꯤꯅ ꯀꯣ꯫
ꯍꯣꯏ ꯅꯥꯏꯠꯁꯤꯞ ꯂꯩꯕ꯭ꯔꯥ
ꯂꯩꯗꯤ ꯂꯩ ꯑꯗꯨꯕꯨ ꯑꯩꯩꯅ ꯄꯤꯒꯅꯨ ꯍꯥꯏꯕ ꯑꯩꯉꯣꯟꯗꯗꯤ ꯍꯟꯗꯛꯀ ꯑꯩꯅ ꯔꯤꯀ꯭ꯋꯦꯁ ꯇꯧꯕ
ꯑꯣ ꯍꯟꯅꯗꯤ ꯇꯥꯔꯝꯕꯔ
ꯍꯟꯅꯗꯤ ꯍꯣꯏ
ꯌꯥꯝ ꯐꯩꯅꯦ
ꯑꯗꯨꯨꯝ ꯐꯩ ꯍꯥꯏꯕ ꯇꯥꯔꯦ ꯍꯣꯏ ꯉꯁꯤꯅ ꯁ꯭ꯄꯦꯟꯒ ꯕꯦꯜꯖꯤꯌꯝ ꯀꯣ
ꯑꯝ
ꯍꯣꯔꯦꯟ ꯁꯟꯅꯥꯒꯗꯕꯗꯣ
ꯍꯣꯏ ꯅꯪꯗꯤ ꯀꯔꯤꯁꯨ ꯀꯅꯥꯒꯣꯟꯗꯁꯨ ꯀꯅꯥꯒꯣꯟꯗꯁꯨ ꯌꯥꯎꯔꯔꯣꯏ
ꯑꯩ ꯏꯁꯄꯦꯟ ꯁꯞꯄꯣꯔꯠ ꯇꯧꯋꯦ ꯈꯔ
ꯑꯗꯨꯅꯦ ꯆꯞ ꯃꯥꯟꯅꯩ
ꯌꯦꯡꯉꯁꯦ ꯉꯝꯒꯦꯔꯥ ꯉꯝꯃꯣꯏꯔ
ꯑꯩꯖꯨ ꯉꯁꯥꯏ ꯕꯦꯠꯇꯤꯡ ꯇꯧꯕꯗ ꯌꯥꯎꯁꯤꯔꯥ ꯍꯥꯏꯅꯗꯤ ꯈꯟꯕꯅꯦ ꯑꯗꯨ ꯌꯥꯎꯔꯔꯣꯏ ꯍꯥꯏꯅ ꯂꯩꯕ
ꯆꯥꯝꯃ ꯆꯥꯝꯃ
ꯆꯥꯝꯃ
ꯍꯥꯎ
ꯑꯣ
ꯌꯥꯝꯃꯟꯕ꯭ꯔꯥ
ꯌꯥꯏꯗ
ꯌꯥꯝꯃꯥꯟꯗꯦꯗ ꯃꯤ ꯑꯇꯣꯞꯄꯗꯗꯤ
ꯆꯥꯝꯃꯉꯥ ꯇꯥꯔꯗ
ꯎꯝ ꯃꯤ ꯑꯇꯣꯞꯄꯗꯗꯤ ꯂꯤꯁꯤꯡ ꯂꯤꯁꯤꯡꯇ ꯊꯥꯅꯃꯒꯥꯟꯗ ꯑꯩꯈꯣꯏꯗꯤ ꯏꯆꯥ ꯃꯆꯥ ꯑꯃꯕꯨ ꯋꯥꯠꯄ ꯋꯥꯠꯃꯜꯂꯦ ꯈꯪꯗꯦꯗ ꯀꯅꯥꯅ ꯉꯁꯤ ꯀꯅꯥꯅ ꯄꯣꯛꯒꯦꯔꯥ ꯀꯅꯥꯅ ꯉꯝꯒꯦꯔꯗꯤ
ꯐꯖꯅ ꯁꯟꯅꯕ꯭ꯔꯥ꯫
ꯑꯩ ꯋꯤꯜꯖꯦꯝ ꯂ ꯃꯅꯦ ꯍꯩ ꯃꯣꯏꯁꯨ
ꯑꯥ
ꯂꯥꯏꯗ ꯑꯃꯦ
ꯑꯣ
ꯄ꯭ꯂꯦꯖꯝꯒꯤꯗꯤ ꯁꯨꯄꯔ ꯀꯩꯅꯣ ꯃꯣꯏ ꯁ꯭ꯇꯥꯔ ꯁ꯭ꯇꯥꯔ ꯄ꯭ꯂꯦꯌꯔꯗꯤ ꯐꯖꯅ ꯃꯟꯗꯤ ꯐꯖꯅꯗꯤ ꯈꯪꯗꯦꯕꯀꯣ
ꯎꯝ
ꯈꯔꯗꯤ ꯌꯥꯎꯋꯦꯕ ꯃꯣꯏꯗꯨꯁꯨ ꯁꯤꯁꯨ ꯐꯪꯗꯦꯍꯦ ꯉꯁꯤꯁꯦ ꯍꯥꯠ ꯈꯥꯁ ꯗꯤꯡ ꯗꯤꯡ ꯆꯣꯡꯉꯦꯁꯤ꯫
ꯑꯗꯨ ꯍ ꯈꯪꯗꯦꯗ ꯑꯅꯤꯃꯛ ꯍꯩꯕꯁꯤꯅꯔꯗꯤ
ꯍꯣꯏ
ꯗ꯭ꯔꯣ ꯆꯠꯅꯤꯡꯉꯥꯏ ꯃꯥꯜꯂꯦ ꯂꯥꯁꯇ ꯄꯦꯅꯥꯜꯇꯤꯃꯨꯛ ꯇꯧꯗꯅ
ꯎꯝ ꯈꯪꯗꯦꯅ ꯀꯅꯥ ꯅ ꯀꯥꯒꯦꯔꯥ
ꯈꯗ꯭ꯔꯔꯤ ꯌꯦꯉꯁꯦ
ꯌꯦꯡꯉꯁꯦ ꯀꯔꯤ ꯀꯔꯤ ꯊꯣꯛꯂꯛꯄ꯭ꯔꯥ ꯍꯥꯏꯕꯗꯣꯀꯣ ꯍꯥ ꯅꯪꯗꯤ ꯌꯦꯡꯕ ꯉꯝꯃꯔꯣꯏꯅꯦ
ꯑꯩꯗꯤ ꯉꯝꯃꯔꯣꯏ ꯑꯗꯨꯝ ꯍꯌꯦꯡꯁꯦꯇꯥꯖ ꯑꯣꯏꯅ ꯌꯦꯡꯉꯒꯦ
ꯍꯌꯦꯡ ꯑꯣꯏꯔꯅꯤ ꯍꯣꯏ
ꯑꯥ ꯏꯁꯇꯦꯇꯁꯅ ꯌꯦꯡꯂꯒ ꯑꯩꯒꯤ
ꯎꯝ
ꯎꯄꯥꯏ ꯂꯩꯇꯦ ꯌꯦꯡꯕꯗꯣ ꯌꯥꯝꯅ ꯃꯣꯏꯗꯣ ꯊꯦꯡꯉꯦꯕ ꯑꯗꯨꯒꯤ ꯉꯝꯗꯦ꯫ ꯍꯧꯖꯤꯛꯀꯨꯝꯕ ꯇꯥꯏꯃꯤꯡꯗ ꯇꯧꯔꯗꯤ ꯈꯔ ꯐꯕꯀꯣ
ꯍꯥꯟ ꯑ ꯀꯇꯔ ꯀꯩꯅꯣ ꯀ ꯇꯥꯔꯗ ꯁꯥꯟꯅꯕ ꯀꯥꯟꯗꯗꯤ ꯑꯗꯨꯝ ꯇꯥꯏꯃꯤꯡꯁꯦ ꯑꯗꯨꯝ ꯅꯨꯡꯉꯥꯏꯀꯣ
ꯍꯣꯏ
ꯎꯝ ꯍꯥꯏꯗꯤ
ꯑꯗꯨ ꯃꯇꯝꯗ ꯀꯅꯥ ꯂꯧꯕ꯭ꯔꯥ꯫
ꯀꯇꯥꯔꯗ ꯁꯥꯟꯅꯕ ꯀꯥꯟꯗ ꯑꯥꯔꯖꯦꯟꯇꯤꯅꯥꯅ ꯅꯧꯕ ꯅꯠꯇ꯭ꯔꯣ ꯑꯩ ꯀꯥꯎ ꯑꯣꯏꯔꯕ ꯑꯥꯔꯖꯦꯟꯇꯤꯅꯥ ꯑꯣꯏꯔꯝꯅꯤ ꯍꯣꯏ ꯎꯝ
ꯑꯣꯀꯦ
ꯋꯥꯔꯜ ꯀꯞꯁꯦ ꯇꯨ ꯊꯥꯎꯖꯟ ꯇ꯭ꯋꯦꯟꯇꯤ ꯇꯨꯗꯁꯨ ꯑꯃ ꯂꯩꯌꯦꯕ ꯅꯠꯇ꯭ꯔꯣ ꯇ꯭ꯋꯦꯟꯇꯤ ꯇꯨꯔꯥ ꯇ꯭ꯋꯦꯟꯇꯤ ꯊ꯭ꯔꯤ